ꯍꯂꯥꯎ
ꯅꯨꯡꯉꯥꯏꯔꯤꯕ꯭ꯔꯣ ꯅꯪꯕꯨ
ꯌꯥꯝ ꯅꯨꯡꯉꯥꯏꯔꯦ ꯅꯪ ꯅꯃꯥꯟꯅꯕꯤ ꯍꯥꯏꯕꯗ ꯈꯨꯟ ꯈꯨꯟ ꯃꯥꯟꯅꯕ꯭ꯔꯥ ꯅꯈꯣꯏ꯫
ꯃꯅꯥꯗꯤꯌꯦ ꯈꯨꯟꯗꯤ ꯑꯥꯏꯍꯣꯏ ꯗꯤꯁꯇ꯭ꯔꯤꯛ ꯍꯥꯏꯗꯤ ꯁꯨꯝ ꯈꯪꯅꯕꯅꯦ꯫
ꯑꯣ ꯍꯥꯏꯗꯤ ꯌꯥꯝ ꯅꯛꯇꯤ ꯅꯛꯇꯕꯀꯣ ꯑꯗꯨꯝ ꯈꯪꯕ꯫
ꯎꯝ ꯑꯗꯨꯝ ꯈꯪꯅꯕ ꯑꯁꯤ ꯑꯅꯤ ꯈꯪꯅꯕꯅꯦ꯫
ꯍꯥꯥ
ꯍꯥꯟꯅ ꯈꯪꯅꯗꯦꯕꯀꯣ
ꯑꯥ ꯑꯁꯤꯗ
ꯑꯁꯤꯗꯒꯤ ꯈꯪꯅꯕꯅꯦꯕ ꯍꯣꯏ
ꯑꯆꯥ ꯑꯆꯥꯆꯥ
ꯑꯗꯨꯗ ꯍꯣꯏ ꯍꯧꯖꯤꯛꯁꯨ ꯃꯣꯏ ꯃꯅꯥꯛꯇ ꯂꯩꯕ ꯑꯩꯁꯨ ꯌꯥꯝ ꯀꯩꯁꯨ ꯂꯥꯞꯄꯑꯣꯏ ꯂꯥꯞꯄꯣꯛꯈꯤꯗꯦꯕꯀꯣ ꯃꯣꯏꯅ ꯎꯝ
ꯃꯣꯏꯅꯥ ꯀꯔꯤ
ꯅꯠꯇꯦ ꯃꯣꯏꯅ ꯁꯣꯔꯣꯛ ꯃꯈꯥꯗ ꯑꯩꯈꯣꯏꯅ ꯃꯊꯛꯇ ꯑꯗꯨꯅ
ꯑꯣ ꯑꯆꯥ ꯑꯆꯥ ꯑꯩꯈꯣꯏ ꯌꯥꯝ ꯀ꯭ꯂꯣꯖ ꯇꯧꯅ ꯄꯨꯟꯕꯅꯦ ꯑꯩ ꯃꯥ ꯌꯨꯝꯗꯁꯨ ꯑꯗꯨꯝ ꯂꯥꯛꯑꯦ꯫
ꯎꯝ ꯈꯪꯉꯦ ꯑꯩꯗꯤ꯫ ꯈꯪꯉꯦ ꯍꯥꯏꯕꯗꯤ ꯀꯅꯥꯔ ꯍꯥꯏꯕꯗꯤ ꯍꯧꯖꯤꯛ ꯍꯧꯖꯤꯛ ꯀꯟꯐꯥꯔꯝ ꯏꯁꯩ ꯁꯦꯡ ꯈꯪꯗ꯭ꯔꯦ ꯍꯥꯏꯗꯤ ꯅꯪꯒꯤ ꯗꯤ ꯄꯤꯗꯨꯗ ꯍꯥꯏꯗꯤ ꯕ꯭ꯂꯔ ꯆꯠꯍꯟꯕꯗꯣ ꯅꯪꯅ꯫
ꯑꯃꯅ ꯎꯈ꯭ꯔꯕ ꯃꯤꯗꯤ ꯍꯥꯏꯕꯅꯦꯗꯤ꯫ ꯈꯪꯕꯀꯣ ꯀꯣꯂꯦꯖ ꯂꯣꯏꯔꯕ ꯅꯪꯗꯤ꯫
ꯀꯣꯂꯦꯖ ꯂꯣꯏꯗ꯭ꯔꯤ꯫
ꯃꯥꯗꯤ ꯀꯔꯤ
ꯍꯥꯥ
ꯃꯥꯗꯤ ꯍꯥꯏꯕꯗꯤ ꯀꯔꯤ ꯃꯥ ꯀꯔꯤ ꯇꯧꯋꯦꯕ ꯅꯪ ꯍꯥꯏꯕꯗꯣ ꯉꯁꯥꯏ꯫
ꯑꯣ ꯀꯩꯅꯣꯅꯦ ꯃꯥꯗꯣ ꯑꯩ ꯍꯩ ꯑꯗꯨꯝ ꯁꯅꯥꯃ ꯆꯠꯄ ꯃꯥꯜꯂꯦꯕ ꯃꯥꯁꯨ ꯒ꯭ꯔꯥ ꯇꯧꯔꯗ ꯑꯗꯨꯒꯤ ꯃꯥꯅ ꯐꯣꯇꯣ ꯑꯩ ꯃꯣꯏꯒꯤ ꯒ꯭ꯔꯨꯞꯀꯤ ꯅꯣꯏ ꯒ꯭ꯔꯨꯞꯒꯤ ꯑꯗꯨꯝ ꯐꯣꯇꯣ ꯊꯥꯒꯠꯄꯗꯣ ꯑꯗꯨꯗꯒꯤ ꯍꯥꯏ ꯑ ꯑꯗꯨꯁꯨ ꯑꯗꯨ ꯇꯔꯗꯨꯒꯤ ꯄꯤꯛꯆꯔ ꯑꯣꯏꯅ ꯍꯥꯞꯃꯤꯛꯕ ꯅꯪ ꯗꯤ ꯄꯤꯗꯨꯗ ꯑꯗꯨꯒꯤ ꯇꯥꯏꯞꯇꯨꯗꯒꯤ
ꯎꯝ ꯑꯗꯨ ꯇꯥꯕꯗꯣ ꯑꯩꯈꯣꯏ ꯌꯥꯝ ꯁꯅꯗꯩꯗ ꯏꯔꯥꯛꯒꯨꯝꯕꯗꯤ ꯁꯅꯥꯏ ꯁꯅꯕ ꯅꯨꯡꯉꯥꯏꯗꯕꯒꯤꯀꯣ
ꯅꯣꯏ ꯅꯣꯏꯅꯁꯨ ꯀꯩꯅꯣ ꯇꯧꯋꯤꯗꯨꯗꯤ ꯃꯃꯥꯡ ꯆꯍꯤ ꯇꯨ ꯊꯥꯎꯖꯟ ꯀꯌꯥꯗꯔꯥ ꯇꯨ ꯊꯥꯎꯖꯟ ꯇ꯭ꯋꯦꯟꯇꯤ ꯐꯥꯏꯚ ꯇ꯭ꯋꯦꯟꯇꯤ ꯐꯣꯔꯗꯔ ꯅꯣꯏꯅ ꯑꯩꯈꯣꯏ ꯀꯩꯅꯣ ꯏꯁꯇꯨꯗꯦꯟꯒꯤ ꯀꯣꯂꯦꯖꯀꯤꯔ ꯅꯣꯏꯅ ꯍꯣꯁ ꯇꯧꯕꯗꯣ ꯅꯣꯏꯅ ꯑꯣ
ꯍꯣ ꯍꯣ ꯍꯣꯏ ꯇꯋꯦ ꯇꯋꯦ ꯇꯋꯦ ꯑꯥ
ꯈꯪꯉꯦ ꯈꯪꯉꯦꯕ
ꯅꯪ ꯁꯥꯟꯅꯕ ꯂꯥꯛꯄ ꯑꯗꯨꯗꯣ
ꯑꯍꯣꯏ ꯑꯩꯈꯣꯏ ꯌꯥꯎꯋꯦꯕꯀꯣ ꯑꯩꯈꯣꯏ ꯌꯥꯎꯋꯦꯕ ꯌꯥꯎꯕꯗꯨ ꯇꯤꯝꯖꯦ ꯎꯝ ꯈꯪ ꯑꯩ ꯃꯤꯡꯗ ꯊꯣꯛꯄ꯭ꯔꯥ ꯑꯗꯨꯀꯥꯟꯗ ꯑꯩ ꯏꯃꯥꯟꯅꯕ ꯑꯩꯈꯣꯏꯒ ꯆꯠꯄꯅꯦꯕꯀꯣ ꯑꯗꯨꯗꯣ
ꯎꯝ ꯅꯪꯒꯤ ꯃꯤꯡꯗꯤ ꯊꯣꯛꯇꯦ ꯑꯩ ꯅꯪꯒꯤ ꯃꯤꯡ ꯊꯣꯛꯑꯗꯤ ꯈꯪꯒꯅꯤ
ꯑꯩ ꯃꯤꯡꯗ ꯊꯣꯛꯄꯒꯨꯝ ꯇꯧꯕꯅꯦ ꯀꯨꯏꯕꯗꯤ ꯀꯨꯏꯔꯦ ꯑꯍꯥꯟꯕꯗ ꯀꯩꯅꯣꯗ ꯇꯧꯕꯗꯣ ꯁ꯭ꯀꯨꯜꯒꯤ ꯀꯣꯂꯦꯖꯀꯤ ꯒ꯭ꯔꯥꯎꯟꯗꯨꯗ ꯇꯧꯕꯗꯣ ꯑꯗꯨꯗꯒꯤ ꯅꯣꯡ ꯆꯨꯕꯒꯤ ꯈꯤꯇꯪ ꯅꯨꯡꯉꯥꯏꯇꯕꯒꯤ ꯒ꯭ꯔꯥꯎꯟꯗ ꯑꯃꯨꯛꯀ ꯆꯠꯄꯗꯣ
ꯎꯝ ꯇꯥꯈꯔꯦꯀꯣ
ꯇꯔ ꯆꯠꯄꯗꯣ ꯑꯥ ꯀꯩꯅꯣꯗ
ꯑꯠꯆꯥ ꯆꯥ ꯆꯥ ꯈꯪꯉꯦ ꯈꯪꯉꯦ
ꯑꯖꯨꯀꯥꯟ ꯑꯗꯨꯀꯥꯟꯅꯦꯕ ꯑꯩꯈꯣꯏ ꯌꯥꯎꯕꯗꯣ
ꯑꯣ
ꯑꯗꯨꯒꯤ ꯑꯗꯨꯠꯇ
ꯑꯗꯨ ꯃꯇꯝꯗꯗꯤ ꯃꯤ ꯌꯥꯝꯃꯟꯕꯒꯤꯀꯣ ꯑꯩꯁꯨ ꯈꯪꯗ꯭ꯔꯦ
ꯎꯝ ꯃꯤ ꯌꯥꯝꯕꯅꯤ ꯑꯗꯨꯀꯥꯟ ꯑꯗ ꯏꯃꯥꯟꯅꯕ ꯍꯣꯏꯒ ꯌꯥꯎꯕꯅꯦꯕ ꯑꯩꯈꯣꯏ ꯖꯥꯇꯤ ꯑꯩꯈꯣꯏ ꯖꯥꯇꯤ ꯅꯠꯇꯦꯕꯀꯣ ꯏꯃꯥꯟꯅꯕ ꯕꯥ ꯍꯥꯏꯕꯗꯣ ꯑꯇꯣꯞꯄ ꯖꯥꯇꯤꯅꯦꯕ
ꯑꯆꯥ ꯆꯥꯆꯥ
ꯑꯗꯨꯁꯨ ꯃꯥꯅ ꯀꯩꯅꯣ ꯍꯥꯏꯔꯛꯄꯅꯦꯕ ꯑꯩꯈꯣꯏ ꯀꯩꯅꯣ ꯇꯧꯔꯝꯃꯦꯒꯨꯝꯕ ꯑꯩꯈꯣꯏꯅ ꯑꯣꯔꯒꯅꯥꯏꯁ ꯇꯧꯍꯟꯅꯤ ꯅꯣꯢꯁꯨ ꯌꯥꯎꯁꯜꯂꯣ ꯃꯥꯅ ꯍꯥꯏꯔꯛꯄꯅꯦꯕꯀꯣ ꯅꯪꯁꯨ ꯑꯥꯏꯗꯤꯌꯥ ꯂꯥꯛꯔꯝꯒꯅꯤ ꯍꯧꯖꯤꯛꯇꯤ
ꯑ ꯑꯩ ꯈꯪꯉꯦ ꯑ ꯑꯩꯅ ꯑꯣꯔꯒꯅꯥꯏꯁ ꯇꯧꯔꯝꯅꯦ ꯑꯩ ꯒꯦꯝꯁꯦ ꯏꯁꯄꯣꯔꯠ ꯁꯦꯀꯦꯇ꯭ꯔꯤꯅꯦ ꯑꯗꯨ ꯃꯇꯝꯗ
ꯑꯣ
ꯑ ꯅꯨꯄꯥ ꯑꯃꯒ ꯅꯨꯄꯤ ꯑꯃ ꯇꯧꯒꯗꯕꯅꯦ ꯏꯁꯄꯣꯔꯠꯁꯤ ꯏꯁꯄꯣꯔꯠ ꯁꯦꯀꯦꯇꯔꯤꯁꯦ ꯑꯗꯣ ꯑꯩꯅ ꯑꯃ ꯑꯣꯏꯔꯦ ꯅꯨꯄꯥ ꯑꯃ ꯑꯃ ꯑꯣꯏꯔꯦ ꯑꯗꯣ ꯃꯥꯗꯤ ꯑꯍꯥꯟꯕ ꯅꯨꯃꯤꯠꯇꯗꯤ ꯌꯥꯎꯔꯝꯃꯒ ꯁꯦꯀꯦꯟ ꯗꯦꯗꯗꯤ ꯃꯥ ꯈꯨꯟꯗ ꯆꯠꯈ꯭ꯔꯕ ꯑꯗꯨꯗ ꯏꯊꯟꯗ ꯌꯥꯝ ꯋꯥꯕꯅꯦ ꯑꯗꯨꯗ ꯈꯣꯟꯅ ꯌꯥꯝꯅ ꯍꯦꯜꯞ ꯇꯧꯕꯅꯦ ꯍꯥꯏꯗꯤ ꯈꯣ ꯑꯁꯦꯡꯕꯗꯤ ꯑꯗꯨꯗꯣ ꯐꯟ ꯔꯦꯁꯀꯤ ꯇꯧꯕꯅꯦꯕ
ꯎꯝ ꯐꯟ ꯔꯦꯁꯀꯤ ꯃꯥꯂꯦ
ꯑ ꯑꯗꯨꯕꯨ ꯍꯥꯏꯗꯤ ꯑꯗꯨ ꯅꯨꯃꯤꯠꯇ ꯏꯔꯥꯡ ꯊꯣꯛꯄ ꯄꯒꯤ ꯑꯈꯣꯏ ꯕꯟ ꯂꯩꯌꯦ ꯍꯥꯏꯅ ꯑꯈꯣꯏꯕꯨ ꯁꯥꯅꯥꯍꯟꯗ꯭ꯔꯦꯅ ꯑꯗꯨ ꯑꯗꯨꯒ ꯇꯥꯥꯐꯗ ꯑꯃꯨꯛ ꯆꯞꯄꯗꯨꯗꯤ ꯄꯩꯁꯥ ꯌꯥꯝ ꯆꯥꯡꯈ꯭ꯔꯦꯕ ꯑꯈꯣꯏꯗꯣ ꯑꯗꯨꯒꯤ ꯄ꯭ꯔꯣꯐꯤꯠꯗꯤ ꯌꯥꯝ ꯂꯩꯒꯗꯕꯅꯦ ꯑꯈꯣꯏꯗꯣ ꯌꯥꯝ ꯇꯣꯡꯒꯗꯕꯗꯣ ꯅꯨꯃꯤꯠ ꯑꯅꯤ ꯊꯣꯛꯅ ꯁꯥꯅꯥꯈ꯭ꯔꯕꯅꯦ ꯑꯈꯣꯏꯁꯨ ꯑꯦꯛꯁꯄꯦꯟꯗꯤꯆꯔꯁꯤ ꯌꯥꯝ ꯆꯪꯈ꯭ꯔꯕꯀꯣ ꯑꯗꯨ ꯅꯨꯃꯤꯠꯇꯣ ꯑꯗꯨ ꯅꯠꯇ꯭ꯔꯗꯤ ꯂꯤꯁꯤꯡ ꯂꯤꯁꯤꯡ ꯌꯥꯝ ꯇꯣꯡꯉꯅꯤꯗ ꯍꯥꯏꯗꯤ ꯇꯤꯝ ꯃꯌꯥ ꯑꯥꯝ ꯂꯥꯑꯦꯕ ꯑꯗꯣ ꯌꯥꯝ ꯀꯨꯏꯅꯖꯨ ꯁꯅꯥ ꯁꯅꯥ ꯎꯝ ꯌꯥꯝ ꯀꯨꯏꯅꯖꯨ ꯁꯅꯥꯍꯟꯗꯦꯅꯀꯣ ꯑꯈꯣꯏ ꯎꯝ ꯑꯗꯨꯒꯤ
ꯄꯤꯖꯥ ꯅꯣꯏ ꯇꯔꯞꯒꯤ ꯃꯃꯟꯅꯣ ꯅꯣꯏꯅ ꯀꯌꯥꯗ ꯍꯥꯏꯅꯒꯦ ꯑꯗꯨꯗ
ꯑꯈꯣꯏ ꯍꯥꯏꯅꯥꯕꯗꯣ ꯍꯣꯜꯗꯦꯗꯀꯣ
ꯎꯝ
ꯂꯤꯁꯤꯡ ꯑꯍꯨꯝꯒꯨꯝꯕ ꯃꯥꯜꯂꯦ
ꯑꯣ ꯑꯗꯨ ꯑꯈꯣꯏ ꯀꯩꯅꯣ ꯑꯗꯨ ꯇꯔꯕꯗꯣ ꯑꯈꯣꯏ ꯑꯈꯣꯏ ꯃꯤꯁꯤꯡꯅ ꯄꯥꯏꯈꯤꯗꯥꯏꯅꯦ ꯍꯥꯏꯗꯤ ꯑꯈꯣꯏ ꯖꯥꯇꯤꯅ ꯄꯥꯏꯈꯤꯗꯥꯏꯅꯦ
ꯄꯥꯏꯗ꯭ꯔꯦ ꯍꯣ ꯑꯇꯣꯞꯄꯅ ꯄꯥꯏꯌꯦ ꯑꯗꯨꯒꯤ ꯑꯗꯨ ꯑꯣꯏꯔꯁꯨ ꯃꯣꯏꯅ ꯌꯥꯝꯗꯤ
ꯑꯣ ꯑꯣ ꯑꯍꯥꯟꯕꯗ ꯃꯣꯏ ꯀꯌꯥꯗ ꯍꯥꯏꯕ
ꯑꯗꯨꯝ ꯍꯥꯏꯗꯤ ꯑꯥꯍꯥ ꯗꯦ ꯇꯥꯏꯝꯗꯗꯤ ꯄꯨꯡꯅ ꯑꯗꯨꯃꯥꯏꯅ ꯂꯧꯋꯦ ꯑꯗꯨꯃꯥꯏꯅ ꯂꯧꯋꯦ ꯍꯥꯏꯕ ꯑꯗꯨꯕꯨ ꯍꯣꯜꯗꯦ ꯑꯣꯏꯕꯅꯤꯅ ꯑꯩꯈꯣꯏ ꯕ꯭ꯔꯗꯔ ꯑꯃꯁꯨ ꯈꯪꯅꯕ ꯂꯩꯕꯀꯣ ꯈꯪꯅꯕ ꯂꯩꯕꯒꯤ ꯇꯥꯕꯤꯌꯣ ꯍꯥꯏꯕꯒꯤ ꯌꯥꯝ ꯂꯧꯗ꯭ꯔꯤꯔ ꯃꯣꯏ ꯑꯩ ꯀꯥꯎꯔꯦ ꯂꯤꯁꯤꯡ ꯑꯍꯨꯝ ꯁꯨꯕ꯭ꯔꯥ ꯁꯨꯗꯕ꯭ꯔꯥ ꯂꯤꯁꯤꯡ ꯑꯍꯨꯝ ꯍꯦꯟꯕ꯭ꯔꯥ ꯀꯥꯎꯔꯦ
ꯎꯝ
ꯑꯥ ꯌꯥꯡꯁꯤꯌꯦꯗ ꯃꯥꯇꯝꯗꯣ
ꯅꯣ ꯅꯣꯏꯖꯨ ꯅꯨꯉꯥꯏꯔꯝꯅꯤ ꯍꯥꯏꯗꯤ ꯏꯁꯄꯣꯔꯠ ꯑꯃ ꯑꯣꯔꯒꯅꯥꯏꯆꯧꯕ ꯍꯥꯏꯖꯤ ꯏꯟꯇꯔꯦꯁ ꯑꯃꯅꯦꯕꯀꯣ ꯍꯥꯏ
ꯑ ꯑꯗꯨꯗꯣ ꯃꯤ ꯀꯣꯄꯔꯦꯁꯟ ꯂꯩꯕ ꯃꯗꯝꯗ ꯅꯨꯉꯥꯏꯕꯅꯤ ꯀꯣ ꯑꯗꯨꯁꯦ ꯑꯩ ꯑꯥꯏꯕꯤꯌꯥꯗꯤ ꯑꯩꯅ ꯄꯤꯗꯦꯕ ꯍꯥꯏꯗꯤ ꯑꯩꯗꯤ ꯈꯪꯉꯦꯕ ꯌꯥꯝ ꯋꯥꯒꯅꯤ ꯑꯗꯨꯒꯨꯝꯕ ꯑꯣꯔꯒꯅꯥꯏꯁ ꯇꯧꯕꯁꯤꯗꯤ ꯊꯕꯛ ꯌꯥꯝ ꯆꯤꯡꯉꯅꯤ ꯀꯣꯛꯁꯨ ꯇꯥꯛ ꯀꯅꯤ ꯑꯩꯖꯨ ꯇꯨꯗꯦꯅꯤꯅ ꯑꯩꯗꯣ ꯔꯤꯛꯁꯇꯤ ꯂꯧꯅꯤꯡꯗꯕꯅꯦꯕ ꯑꯗꯨꯕꯨ ꯍꯥꯏꯗꯤ ꯑꯇꯣꯞꯄ ꯏꯖꯤꯒꯌꯨꯇꯤꯕꯁꯤꯡꯖꯨ ꯂꯩꯌꯦꯅ ꯃꯣꯏꯅ ꯍꯣꯏ ꯇꯧꯔꯁꯦ ꯑꯈꯣꯏ ꯐꯟꯁꯨ ꯂꯩꯇꯕꯅꯤꯅ ꯆꯍꯤꯁꯨ ꯂꯣꯏꯒꯗꯧꯔꯦ ꯇꯧꯍꯧꯔꯁꯦ ꯍꯥꯏꯕꯗ ꯍꯣꯏ ꯍꯣꯏ ꯍꯥꯏꯕꯅꯦꯕ ꯑꯩ ꯑꯗꯨꯒ ꯑꯩꯅ ꯋꯥꯕ ꯇꯥꯔꯦ
ꯎꯝ ꯑꯗꯨꯗꯣ ꯀꯩꯅꯣ ꯅꯠꯇ꯭ꯔꯣ ꯑꯈꯣꯏ ꯀꯩꯅꯣ ꯑꯩꯈꯣꯏ ꯑꯣꯄꯦꯟ ꯑꯣꯄꯦꯟꯕꯨꯗꯤ ꯑꯣꯄꯦꯟꯅꯀꯣ
ꯑꯥ ꯑꯣꯄꯟꯅꯦ
ꯑꯗꯨ ꯑꯣꯏꯔꯁꯨ ꯑꯣꯔꯒꯅꯥꯏꯁ ꯇꯧꯕꯗꯣ ꯑꯩꯈꯣꯏ ꯀꯩꯅꯣꯅ ꯑꯩꯈꯣꯏ ꯖꯥꯇꯤꯅ ꯑꯩꯈꯣꯏ ꯇ꯭ꯔꯥꯏꯕꯦꯜꯅ ꯇꯧꯕ ꯃꯥꯜꯂꯦ ꯑꯗꯨꯗꯣ
ꯑꯥ ꯑꯥ ꯑꯗꯨꯅꯦ ꯍꯣꯏ ꯏꯁꯇꯨꯗꯦꯟ ꯌꯨꯅꯤꯌꯟꯒꯤꯅꯦ
ꯑꯣ ꯑꯗꯨ ꯏꯁ ꯕꯤꯠ ꯌꯥꯎꯗ꯭ꯔꯕꯅꯤꯍꯦ ꯀꯣꯂꯦꯖꯀꯤ ꯒ꯭ꯔꯥꯎꯟꯗꯨꯗꯒꯤ ꯃꯑꯣꯡ ꯌꯦꯡꯉꯨ ꯀꯥꯟꯗꯗꯤ ꯑꯁ ꯅꯣꯡ ꯆꯨꯕꯒꯤꯀꯣ
ꯑꯥꯎ ꯑꯗꯨ ꯑꯗꯨ ꯑꯌꯨꯛꯇ ꯅꯣꯡ ꯆꯨꯕꯒꯤ ꯑꯁ ꯅꯨꯡꯉꯥꯏꯗꯕꯅꯦ ꯑꯩꯈꯣꯏ ꯐꯥꯎ ꯑꯗꯨꯁꯨ ꯕꯤꯠ ꯌꯥꯝ ꯂꯩꯅꯗꯤ ꯁꯅꯥꯏꯀꯣ ꯍꯥꯎꯕ ꯑꯃꯝꯇꯪꯅꯗꯤ
ꯎꯝ ꯑꯗꯨ ꯑꯃꯨꯛ ꯇꯁꯨ ꯆꯠꯄꯗꯨꯗꯤ ꯍꯦꯛ ꯇꯔꯞꯇ ꯁꯥꯟꯅꯔꯦ ꯑꯗꯨꯝ ꯄꯣꯛꯔ ꯑꯩꯈꯣꯏ ꯂꯩꯍꯧꯔꯦ
ꯑꯆꯥ
ꯎꯝ ꯑꯅꯤꯔ ꯑꯍꯨꯝꯔꯗꯤ ꯀꯥꯏꯌꯦꯕꯀꯣ ꯑꯩꯈꯣꯏꯁꯨ ꯀꯣ
ꯑꯀꯥꯕ ꯅꯨꯃꯤꯠꯇꯣ ꯀꯣꯂꯦꯖ ꯒ꯭ꯔꯥꯎꯟꯗ ꯁꯥꯟꯅꯕ ꯑꯗꯨꯗꯒꯤ ꯇꯔꯐ ꯆꯠꯄ ꯆꯠꯄ ꯀꯥꯟꯗꯗꯤ ꯂꯩꯍꯧꯔꯤꯅꯦ ꯑꯩꯈꯣꯏ
ꯎꯝ ꯀꯕ
ꯑꯁ ꯑꯩꯈꯣꯏ ꯎꯝ
ꯑꯃꯗꯨꯗꯤ ꯑꯩꯈꯣꯏ ꯇ꯭ꯔꯥꯏꯕꯦꯜ ꯅꯠꯇꯦꯕ ꯑꯗꯨꯕꯨ ꯇꯤꯝ ꯑꯅꯤ ꯀꯥꯏꯅ ꯐꯥꯏꯅꯦꯜꯗ ꯑꯗꯣ ꯂꯧꯈ꯭ꯔꯕ ꯃꯤꯗꯨꯗꯤ ꯏꯃꯥꯟꯅꯕ ꯉꯥꯛꯇꯅꯦ ꯑꯗꯨꯒ ꯁꯦꯀꯦꯟ ꯂꯧꯕꯁꯤꯡꯅ
ꯈꯪꯉꯦ ꯈꯪꯉꯦ ꯃꯣꯏ ꯃꯣꯏ ꯂꯧ ꯈꯤꯗꯗ ꯈꯪꯉꯦ ꯍꯣꯏ
ꯑꯥ
ꯌꯦꯡꯕꯗꯤ ꯂꯥꯛꯇꯦꯕꯀꯣ ꯄꯥꯎ ꯇꯥꯕꯗꯣ
ꯑꯥ
ꯑꯗꯣ ꯃꯣꯏꯅ ꯑꯗꯨꯝ ꯂꯧꯈꯤꯕꯅꯦ ꯍꯥꯏꯕꯗꯣ ꯑꯗꯨꯝ ꯈꯖ
ꯇ꯭ꯔꯥꯏꯕꯦꯜ
ꯑꯗꯨ ꯅꯣꯏ ꯍꯣꯏ ꯋꯥꯔꯝꯒꯅꯤ ꯋꯥꯕꯗꯤ ꯑꯗꯨ ꯅꯣꯏ ꯄ꯭ꯔꯥꯏꯖ ꯀꯌꯥ ꯊꯝꯕ꯭ꯔꯥ ꯑꯗꯨ ꯑꯗꯨꯒꯤ ꯇꯣꯔꯃꯦꯟꯗꯣ ꯑꯩ ꯀꯥꯎꯊꯣꯛꯈ꯭ꯔꯦꯅꯤ
ꯁꯤꯛꯁ ꯊꯥꯎꯖꯟ ꯊꯝꯕ ꯃꯥꯜꯂꯦ
ꯄꯥꯏꯖꯗꯣ
ꯑꯥ
ꯑꯩꯗꯤ ꯁꯤꯛꯁ ꯊꯥꯎꯖꯟ ꯈꯛꯇꯪ
ꯁꯦꯚꯦꯟ ꯊꯥꯎꯖꯟꯔꯣ ꯁꯦꯚꯦꯟ ꯊꯥꯎꯖꯟꯟꯅ ꯀꯥꯎꯔꯦ
ꯇꯦꯟ ꯌꯧꯗ꯭ꯔꯕ꯭ꯔꯥ ꯅꯣꯏ ꯑꯗꯨ
ꯑ ꯇꯦꯟ ꯌꯧꯗꯦ ꯇꯦꯟ ꯌꯧꯗꯦ
ꯎꯝ ꯇꯦꯟ ꯌꯧꯕꯒꯨꯝꯗꯧꯕ
ꯎꯝ ꯇꯦꯟ ꯌꯥꯎꯗꯦ ꯁꯚꯦꯟ ꯊꯥꯎꯖꯟ ꯑꯣꯏꯕꯅꯦ ꯑꯗꯨꯒ ꯔꯟꯅꯔꯁ ꯑꯞꯅ ꯐꯣꯔ ꯊꯥꯎꯖꯟꯔ ꯀꯩꯅꯣ ꯑꯣꯏꯕꯅꯦ
ꯑꯣ
ꯑꯁ ꯇꯤꯝ ꯈꯔꯗꯤ ꯊꯃꯣꯏ ꯁꯦꯡꯗꯕ ꯌꯥꯎꯋꯦ
ꯍꯣꯏ ꯑꯗꯨ ꯑꯗꯨꯒꯨꯝꯕ ꯊꯦꯡꯅꯒꯗꯕꯅꯤꯅꯦ ꯍꯥꯏꯗꯤ ꯑꯗꯨꯗꯤ ꯑꯩꯈꯣꯏ ꯎꯝ
ꯑꯃ ꯇꯤꯝ ꯑꯃ ꯄꯩꯁꯥ ꯄꯤꯔꯝꯗ꯭ꯔꯒ ꯆꯠꯈ꯭ꯔꯕ
ꯑꯣ ꯄꯩꯁꯥ ꯄꯤ ꯄꯤꯔꯝꯗꯕ ꯍꯥꯏꯗꯤ ꯏꯟꯇ꯭ꯔꯤꯒꯤꯔꯥ ꯅꯠꯇ꯭ꯔꯒ
ꯍꯣꯏ ꯍꯣꯏ ꯑꯦꯟꯇꯔꯤꯒꯤ ꯑꯦꯟꯇꯔꯤꯒꯤ
ꯑꯁ ꯑꯗꯨ ꯑꯁ ꯅꯣꯏꯁꯨ ꯑꯍꯥꯟꯕ ꯅꯣꯏ ꯑꯦꯟꯇ꯭ꯔꯤ ꯍꯥꯟꯅ ꯇꯧꯍꯟ ꯑꯗꯧꯅꯤꯅꯦ
ꯑꯁ ꯑꯗꯣ ꯍꯥꯏꯕꯅꯦ ꯑꯗꯨꯕꯨ ꯑꯍꯟ ꯑꯃ ꯂꯥꯛꯑꯒ ꯀꯣ ꯍꯥꯏꯗꯤ ꯇꯥꯏꯃꯤꯡꯁꯨ ꯂꯩꯇꯕ ꯑꯗꯣ ꯍ ꯍꯥꯊꯨ ꯍꯥꯊꯨ ꯍꯥꯊꯨ ꯁꯥꯟꯅꯕ ꯃꯇꯝꯗ ꯑꯩꯈꯣꯏꯁꯨ ꯍꯣꯏ ꯍꯥꯏꯈ꯭ꯔꯕꯅꯦꯕ ꯑꯗꯨꯒ ꯃꯣꯏ ꯄꯣꯕꯒꯤ ꯄꯣꯕꯒꯤ ꯊꯨꯅ ꯆꯦꯟꯈ꯭ꯔꯕ ꯃꯥꯜꯂꯦ ꯃꯣꯏꯗꯣ
ꯑꯣꯁ ꯑ ꯃꯣꯏꯁꯦ ꯑꯗꯨꯗꯤ ꯑꯦꯗꯚꯥꯟꯁ ꯑꯣꯏꯅ ꯑꯦꯟꯇ꯭ꯔꯤ ꯍꯥꯏꯗꯤ ꯍꯥꯏꯔꯛꯇꯦꯕꯀꯣ ꯈꯨꯗꯛꯇ ꯃꯣꯏ ꯂꯥꯛꯄꯅꯤꯅ ꯑꯗꯨꯗꯤ
ꯑꯍꯣꯏ ꯍꯣꯏ ꯑꯗꯨꯕꯨ ꯁꯅꯥ ꯍꯥꯏꯕꯅꯦꯕ ꯍꯣꯏ ꯁꯅꯥꯒꯤꯅꯤ ꯍꯥꯏꯕ ꯍꯥꯏꯔꯛꯑꯦ ꯐꯣꯟꯗ ꯀꯣ ꯑꯗꯨ ꯑꯣꯏꯔꯁꯨ
ꯑꯣ ꯑꯣ ꯍꯥꯟꯅꯗꯤ ꯍꯥꯏꯔ ꯍꯥꯏꯔꯛꯑꯦꯕꯀꯣ
ꯎꯝ ꯈꯔꯗꯤ ꯅꯨꯡꯉꯥꯏꯒꯗꯕꯅꯦ ꯑꯗꯨꯁꯨ ꯋꯦꯗꯔꯅꯅꯦ ꯑꯗꯨ ꯑꯗꯨ ꯃꯇꯝꯅ ꯑꯗꯨ ꯃꯇꯝꯗꯥ ꯅꯪ ꯀꯣꯂꯦꯖ ꯀꯥꯕ ꯍꯧꯔꯕꯣ
ꯀꯣꯂꯦꯖꯄꯨꯗꯤ ꯀꯥꯕꯗꯤ ꯀꯨꯏꯔꯦꯕꯀꯣ ꯍꯥꯏꯗꯤ ꯑꯩꯅ ꯀꯣꯂꯦꯖꯁꯤ ꯇꯧꯊꯣꯛꯄ ꯇꯧꯊꯣꯛꯄ ꯑꯗꯨ ꯒꯤ ꯑꯩꯅ ꯀꯩꯅꯣꯗ ꯑꯣꯏꯅ ꯏꯁꯄꯣꯔꯠ ꯃꯥꯅꯥꯗꯦ ꯀꯣꯂꯦꯖꯁꯦ ꯈꯦꯠ ꯑꯇꯣꯞꯄ ꯀꯣꯂꯦꯖ
ꯑꯥ
ꯀꯩꯅꯣꯅꯦꯕ ꯑꯩꯅ ꯁ꯭ꯄꯣꯔꯠ ꯂꯥꯏꯟꯗ ꯆꯪꯈꯤꯕꯒꯤꯀꯣ ꯑꯗꯨꯗ ꯑꯩ ꯀꯣꯂꯦꯖ ꯀꯥꯕ ꯇꯣꯛꯄꯅꯦꯕ
ꯑꯥ
ꯑꯗꯨꯒꯤ
ꯏꯁꯄꯣꯔꯠ ꯂꯥꯏꯟ ꯆꯪꯕꯁꯦ ꯃꯤ ꯌꯥꯝꯈ꯭ꯔꯦꯅꯦ
ꯅꯣꯏ ꯀꯣꯂꯦꯖꯁꯨ ꯀꯥꯎꯋꯣ ꯑꯗꯒꯤ ꯏꯁ꯭ꯄꯣꯔꯠ ꯂꯥꯏꯟꯁꯨ ꯑꯗꯨꯝ ꯆꯠꯂꯣ ꯍꯥꯏꯕꯅꯦꯕ ꯑꯗꯨꯗꯩ ꯑꯅꯤꯃꯛ ꯑꯅꯤꯃꯛꯗꯤ ꯇꯧꯅꯤꯡꯗꯦ ꯑꯩ ꯀꯣꯂꯦꯖꯄꯨ ꯀꯥꯕꯨ ꯀꯥꯅꯤꯡꯟꯗ꯭ꯔꯦ ꯑꯗꯣ ꯏꯁꯄꯣꯔꯠ ꯂꯥꯏꯟꯗ ꯑꯣꯏꯅ ꯍꯟꯗ꯭ꯔꯦꯠ ꯄꯥꯔꯁꯦꯟ ꯑꯣꯏꯅ ꯄꯤꯈ꯭ꯔꯒꯦ ꯍꯥꯏꯅ ꯆꯠꯄꯅꯦꯕ
ꯑꯣ ꯋꯥꯒꯅꯤꯌꯦ ꯅꯪ
ꯑꯗꯨꯗꯨꯒꯤ ꯎꯝ
ꯍꯥꯏꯗꯤ ꯀꯣꯂꯦꯖ ꯃꯣꯅꯦ ꯈꯥꯛꯇ ꯂꯥꯏꯔꯤꯛ ꯄꯥꯗꯕ ꯀꯣꯂꯦꯖ ꯑꯣꯏꯔꯗꯤ ꯐꯩꯑꯦꯅ ꯑꯗꯨꯁꯨ ꯅꯠꯇꯉꯩ ꯑꯗꯨꯝ
ꯀꯥꯔꯤꯕ ꯀꯥꯔꯤꯕ ꯀꯩꯅꯣꯁꯤꯡꯁꯨ ꯑꯦꯛꯖꯥꯝꯒꯨꯝꯕ ꯈꯛꯇꯪꯅꯦ ꯃꯣꯏꯅ ꯆꯠꯂꯤꯁꯦ ꯍꯥꯏꯗꯤ ꯄ꯭ꯔꯦꯛꯇꯤꯀꯜꯒꯨꯝꯕ ꯑꯗꯒꯤ ꯑꯦꯛꯖꯥꯝꯒꯨꯝ ꯑꯃ ꯑꯗꯨ ꯅꯠꯇꯕꯤꯗ ꯑꯇꯣꯞꯄ ꯁꯤ ꯃꯣꯏꯁꯨ ꯆꯠꯇꯦꯕ ꯔꯤꯒꯨꯂꯔ ꯑꯣꯏꯅ ꯆꯠꯇꯦꯕꯣ ꯍꯟꯗꯛ ꯀꯣꯂꯦꯖ ꯀꯥꯔꯤꯕ ꯀꯥꯡꯕꯨꯨꯁꯨ
ꯅꯪ ꯗꯤꯄꯤꯗ ꯕꯣꯜ ꯁꯥꯅꯥꯕꯗꯨꯗꯤ ꯀꯔꯤ ꯒ꯭ꯔꯥꯎꯅꯣ ꯑꯗꯨ
ꯍꯥ
ꯅꯪꯒꯤ ꯗꯤꯄꯤꯗ ꯕꯣꯜ ꯁꯥꯟꯅꯕ ꯃꯐꯝꯗꯣ ꯑꯗꯨ ꯀ꯭ꯔꯤ ꯒ꯭ꯔꯥꯎꯔꯥ
ꯀꯩꯅꯣꯅꯦ ꯁꯥꯏ ꯇꯛꯌꯦꯜ ꯁꯥꯏꯗꯣ ꯀꯩꯅꯣꯔꯣꯝꯗ ꯇꯦꯔꯥꯔꯣꯝꯗ
ꯑꯆꯥ ꯆꯥ ꯈꯪꯉꯦ
ꯃꯥ ꯇꯦ ꯑꯣ ꯑꯗꯨꯅ ꯅꯪꯁꯨ ꯈꯪꯉꯝꯒꯅꯤ ꯃꯣꯏ ꯑꯩꯈꯣꯏ ꯀ꯭ꯂꯕ ꯑꯩꯈꯣꯏ ꯇꯤꯒꯤ ꯐꯥꯏꯅꯦꯜ ꯁꯅꯥꯕ ꯀꯥꯟꯗ ꯆꯠꯂꯝꯕꯅꯤ ꯅꯣꯏ
ꯌꯦꯡꯕ ꯆꯠꯂꯦ
ꯎꯝ ꯆꯠꯂꯝꯒꯅꯦꯕ ꯈꯪꯉꯦꯕ ꯍꯟꯗꯛꯁꯨ ꯆꯠꯀꯅꯦ ꯍꯟꯗꯛ ꯗꯑꯦ ꯂꯥꯛꯁꯜꯂꯦ ꯇꯣꯔꯃꯦꯟ ꯑꯃ ꯂꯥꯛꯁꯜꯂꯦ ꯑꯗꯨꯗ ꯑꯩꯈꯣꯏ ꯀꯦ ꯀ꯭ꯂꯕ ꯑꯗꯨꯁꯨ ꯌꯥꯎꯋꯦꯕꯀꯣ
ꯑꯥ
ꯑꯗꯨꯁꯨ ꯆꯠꯀꯅꯤ ꯅꯣꯏꯁꯨ ꯑꯁ ꯅꯨꯡꯉꯥꯏꯌꯦ ꯑꯗꯨꯗꯣ ꯀꯣ ꯅ ꯅꯨꯡꯉꯥꯏꯈꯣ ꯑꯗꯨ ꯃꯤꯁꯨ ꯌꯥꯝꯃꯦ ꯑꯗꯨꯗ ꯍꯟꯗꯛꯇꯤ ꯑꯩꯈꯣꯏ ꯖꯥꯇꯤꯁꯨ ꯌꯥꯎꯁꯜꯂꯦ
ꯑꯥ ꯄꯣꯔꯗꯤ ꯅꯨꯡꯉꯥꯏꯔꯣꯏꯗꯕ ꯄꯣꯕꯒꯤꯅ ꯍꯦꯅ ꯍꯦꯅ ꯌꯦ